ꯋꯔꯤ ꯋꯔꯤ ꯂꯣꯏꯔꯝꯗꯥꯏꯗ ꯅꯦꯠꯋꯥꯛꯁꯤꯅ ꯏꯌꯥ ꯌꯥꯗ ꯇꯧꯈ꯭ꯔꯦꯅꯦ
ꯑꯁ ꯅꯠꯇꯦ ꯅꯦꯋꯥꯅ ꯅꯠꯇꯦꯍꯦ
ꯍꯣꯏ ꯃꯇꯝ ꯀꯩꯅꯣ ꯇꯧꯕꯤꯒꯤꯀꯣ ꯑꯩ ꯈꯪꯉꯤꯗ
ꯍꯣꯏ ꯋꯥꯔꯤ ꯅꯨꯡꯉꯥꯏꯃꯟꯕꯒꯤ ꯍꯥ ꯋꯥꯔꯤ ꯅꯨꯡꯉꯥꯏ ꯏꯃꯥꯟꯅꯕꯒꯨꯝꯕ ꯑꯗꯨꯝ ꯑꯩꯅ ꯋꯥꯔꯤ ꯅꯨꯡꯉꯥꯏꯕꯃ ꯁꯥꯟꯅꯔꯗꯤꯀꯣ ꯋꯥꯔꯤꯁꯦ ꯍꯦꯛ ꯑꯗꯨꯝ ꯇꯃꯟ ꯍꯦꯛ ꯂꯣꯏꯕꯁꯦ ꯍꯦꯛ ꯈꯪꯗꯕꯅꯦꯕ
ꯎꯝ ꯑꯩꯅ ꯈꯜ ꯑꯩꯅ ꯈꯜ ꯑꯩꯅ ꯈꯜꯂꯨꯕꯗꯀꯣ
ꯑꯥ
ꯁꯨꯃꯥꯏꯅ ꯁꯤꯒꯨꯝꯕ ꯇꯥꯟꯖꯥ ꯐꯪꯒꯗꯕꯁꯦ ꯅꯪ ꯍꯧꯖꯤꯛ ꯍꯥꯏꯕꯗꯣ ꯔꯦꯁꯟꯁꯤꯞꯇ ꯂꯩꯗ꯭ꯔꯗꯤ ꯄꯥꯛ ꯐꯪꯗꯧ ꯃꯥꯟꯗ꯭ꯔꯦꯍꯦ
ꯀꯅꯥ ꯀꯅꯥꯅ ꯐꯪꯒꯦꯔꯣ ꯍꯧꯖꯤꯛ ꯅꯨꯡꯗꯥꯡꯗ ꯑꯗꯨꯃꯥꯏꯅ ꯇꯧꯅꯔꯗꯤ ꯃꯤ ꯁꯤꯅꯔꯣꯏꯗ꯭ꯔꯣꯕ
ꯀꯣ ꯑꯩꯩꯁꯨ ꯑꯩꯖꯨ ꯃꯇꯝ ꯑꯃꯗ ꯁꯨꯃꯥꯏꯅ ꯇꯧꯔꯝꯃꯦꯕꯀꯣ
ꯍꯣꯏ ꯍꯣꯏ ꯍꯌꯦ ꯃꯇꯝ ꯑꯃꯗꯗꯤ ꯍꯣꯏ ꯇꯧꯔꯝ ꯑꯩ ꯍꯧꯖꯤꯛ ꯑꯣꯏꯅ
ꯎꯝ
ꯋꯥꯈꯜ ꯑ ꯑꯁ ꯀꯔꯤ ꯀꯥꯟꯅꯕ꯭ꯔꯣ ꯀꯥꯏꯅ ꯈꯟꯕꯗꯣ ꯐꯥꯎꯔꯦꯕ
ꯃꯥꯅꯦ ꯃꯥꯅꯦ
ꯑꯁ ꯑꯗꯨꯕꯨ ꯀꯔꯤ ꯇꯧꯅꯤꯡꯉꯥꯏꯔꯣ ꯀꯥꯏꯅ ꯈꯜꯂꯒ ꯀꯣ
ꯃꯤꯖꯦ ꯑꯩ ꯑꯝ ꯑꯩ ꯋꯔꯤ ꯑꯃ ꯍꯥꯏꯒꯦꯀꯣ ꯋꯥ ꯑꯃ ꯍꯥꯏꯒꯦ
ꯑꯥ
ꯑꯈꯣꯏꯒꯤ ꯃꯤꯑꯣꯏꯕꯁꯦ
ꯁꯣꯁꯦꯂꯥꯏꯁ ꯇꯧꯕ ꯍꯩꯇꯕ ꯃꯤꯁꯦ ꯎꯝ
ꯑꯁ ꯑꯃꯔꯣꯝꯗ ꯈꯜꯂꯤꯗꯤ ꯏꯌꯥ ꯌꯥꯗꯝꯅꯤꯀꯣ
ꯍꯣꯏ ꯌꯥꯔꯝꯅꯤꯅ ꯑꯗꯨꯗꯤ ꯀꯥꯏ ꯆꯠꯅꯕ꯭ꯔꯣ
ꯁꯣꯁꯦꯂꯥꯏꯁ ꯇꯧꯕ ꯍꯩꯇꯕ ꯃꯤꯁꯦ ꯑꯩꯅ ꯈꯟꯕꯗ ꯑꯩꯒꯤ ꯅꯨꯄꯤ ꯑꯩ ꯑꯩꯅ ꯑꯩꯁꯦ ꯑꯗꯨꯒꯨꯝꯕ ꯅꯨꯄꯤꯗꯨ ꯁꯨꯛꯀꯣꯏ ꯀꯣꯏꯔꯣꯏ ꯍꯥꯏꯅ
ꯅ ꯈꯜꯂꯤꯅꯦ ꯑꯩꯗꯤ ꯑꯩꯒꯤ ꯅꯨꯄꯥ ꯑꯣꯏꯒꯗꯕꯗꯤꯀꯣ
ꯎꯝ
ꯑꯩꯅ ꯄꯥꯝꯕꯁꯦ ꯃꯥꯒꯤ ꯁꯤꯡꯂꯤ ꯈꯔ ꯆꯥꯎꯕ ꯍꯥꯏꯗꯤ ꯃꯈꯣꯡ ꯃꯈꯨꯠ ꯆꯥꯎꯕꯗꯣ ꯈꯪꯕ꯭ꯔꯥ
ꯎꯝ
ꯅꯨꯄꯥ ꯌꯥꯝ ꯃꯥꯟꯕ ꯃꯤ ꯂꯩꯕꯅꯦꯕ
ꯂꯩꯌꯦ ꯂꯩ
ꯑꯗꯨ ꯄꯥꯝꯃꯦ ꯑꯗꯨꯒ ꯍꯣꯏ ꯃꯤꯃꯥꯡꯒꯨꯝꯕꯗ ꯊꯣꯛꯄꯗꯣ ꯈꯪꯕ꯭ꯔꯥ
ꯃꯥꯅꯤ ꯃꯥꯅꯤ
ꯏꯁꯩ ꯁꯛꯄ ꯑꯣꯏꯔꯁꯨ ꯑꯗꯨꯝ ꯁꯛꯄ ꯍꯩꯕ
ꯎꯝ
ꯖꯒꯣꯏ ꯁꯥꯕ ꯍꯥꯏꯔꯣ ꯑꯗꯨꯝ ꯌꯥꯝꯅ ꯀꯥ ꯍꯦꯟꯅ ꯍꯩꯇ꯭ꯔꯁꯨ ꯑꯗꯨꯝ ꯀꯨꯝꯍꯩ ꯈꯥꯔꯥꯎ ꯂꯩꯔꯁꯨ ꯃꯃꯥꯡ ꯆꯣ ꯃꯃꯥꯡ ꯌꯥꯝ ꯀꯥꯍꯦ ꯇꯧꯔꯁꯨ
ꯊꯕꯛ ꯑꯃ ꯍꯥꯏꯔꯣ ꯊꯕꯛ ꯑꯃ ꯑꯃ ꯍꯥꯏꯔꯣ ꯍꯦꯛꯇ ꯇꯧꯕꯗ ꯄꯛꯆꯕꯗꯣ ꯅꯪꯒꯤ ꯋꯥꯔꯤꯁꯦ ꯑꯃ ꯇꯧꯔꯣ ꯑꯃ ꯇꯧꯔꯣ ꯄꯛꯆꯕꯗꯣ
ꯑꯗꯨ ꯅ ꯑꯗꯨꯃꯛ
ꯑꯩꯅ ꯎꯝ ꯑꯩꯅ ꯍꯥꯏ ꯑꯩ ꯑꯩꯅ ꯍꯥꯏꯕꯅꯦ ꯑꯩꯒꯤ ꯃꯔꯨꯞꯁꯤꯡꯖꯦ ꯗꯥꯟꯁ ꯇꯧꯕ ꯌꯥꯝ ꯍꯩꯌꯦꯕꯀꯣ ꯍꯦꯛꯇ ꯗꯥꯟꯁ ꯇꯧꯕꯗ ꯑꯗꯨꯝ ꯄꯛꯆꯩꯕ ꯑꯩꯅ ꯇꯧꯕꯗꯗꯤ ꯑꯩꯗꯤ ꯑꯁ ꯗꯥꯟꯁꯁꯦ ꯏꯌꯥ ꯌꯥꯗꯕꯀꯣ
ꯍꯥ
ꯀꯜꯆꯔꯦꯜ ꯗꯥꯟꯁꯀꯨꯝꯕꯗ ꯅꯠꯇ ꯍꯦꯟꯅ ꯇꯧꯕ ꯍꯩꯇꯦꯕꯀꯣ ꯑꯗꯨꯕꯨ ꯍꯥꯏꯕꯗꯤ ꯍꯧꯖꯤꯛꯀꯥꯟꯒꯤ ꯍꯤꯞ ꯍꯣꯞ ꯏꯁꯩꯒꯨꯝꯕ ꯊꯥꯔꯒ ꯇꯧꯕꯗ ꯌꯥꯏ ꯌꯥꯏ ꯏꯍꯩ ꯍꯩꯇꯦꯕꯀꯣ ꯃꯣꯏ ꯈꯣꯏ ꯃꯔꯨꯞ ꯀꯥꯡꯕꯨꯅ ꯍꯦꯛꯇ ꯇꯧꯔ ꯇꯧꯊꯔꯛꯄꯗꯗꯤ ꯗꯨꯝ ꯄꯛꯆꯔꯒ ꯂꯩꯕꯀꯣ ꯑꯁ ꯑꯩꯅ ꯍꯥꯏꯕꯅꯤ ꯚꯥꯏ ꯅꯣꯏꯒꯨꯝꯅ ꯑꯩꯕꯨ ꯑꯩꯕꯨ ꯑꯩꯁꯦ ꯗꯥꯟꯁ ꯇꯧꯕ ꯍꯩꯔꯗꯤ ꯑꯩ ꯁꯤꯒꯤ ꯐꯤꯕꯝꯗ ꯂꯩꯔꯣꯏ ꯍꯥꯏꯅ ꯑꯩ ꯃꯔꯛ ꯃꯔꯛꯇ ꯍꯥꯏꯕꯅꯤ
ꯑꯩꯗꯤ ꯅꯨꯄꯥꯁꯤꯡꯅ ꯖꯒꯣꯏ ꯁꯥꯕꯗꯣ
ꯎꯝ
ꯑꯩꯗꯤ ꯅꯨꯡꯁꯤꯕ ꯑꯃ ꯐꯥꯎꯕꯅꯦꯕ ꯍꯥꯏꯗꯤ ꯅꯣꯏꯗꯤ ꯂꯦꯡꯕ ꯈꯣꯠꯄꯁꯦ ꯈꯔ ꯍꯩꯇꯦꯅ
ꯎꯝ ꯍꯣꯏ ꯀꯥꯏꯗꯒꯤ ꯌꯥꯝ ꯍꯩꯕ ꯏꯃꯥꯅꯕꯁꯤꯡꯖꯦ ꯌꯥꯝ ꯍꯩꯌꯦ
ꯅꯪꯖꯨ ꯑꯗꯨꯝ ꯅꯨꯡꯁꯤꯌꯦ ꯑꯥ ꯑꯗꯨꯒ ꯑꯩꯅ ꯅꯪ ꯇꯤ ꯖꯤ ꯍꯥꯏꯟ ꯇꯤꯖꯤ ꯁ꯭ꯀꯨꯜꯗꯣ ꯇꯥꯏꯌꯦꯀꯣ
ꯇꯥꯏ ꯇꯥꯏ ꯇꯥꯏ
ꯑꯗꯨꯗ ꯑꯩꯅ ꯁꯤꯀꯦꯟꯗ꯭ꯔꯤ ꯀꯥꯔꯛ
ꯑꯁ ꯅꯪ ꯗꯨꯗ ꯁꯦꯀꯦꯟꯗ꯭ꯔꯤ ꯇꯝꯕ꯭ꯔꯣ ꯑꯁ
ꯑꯗꯨꯗ ꯇꯝ ꯑꯗꯨꯗ ꯇꯝꯔꯝꯃꯦ ꯑ ꯑꯗꯨꯗ ꯇꯝ ꯑꯗꯨꯗ ꯇꯝꯕ ꯀꯥꯟꯗ ꯀꯩꯅꯣꯝꯃ ꯇꯧꯔꯝꯕꯅꯦ ꯑꯩꯈꯣꯏꯖꯦ ꯑ ꯃꯣꯏ ꯃꯩꯇꯩꯒꯤ ꯖꯒꯣꯏ ꯁꯥꯕꯗꯣ ꯁꯅꯥꯕꯨꯟ ꯄꯥꯏꯔꯒ
ꯎꯝ ꯈꯪ ꯈꯪ
ꯁꯥꯔꯝꯕꯅꯦ
ꯑꯠꯆꯥ
ꯌꯥꯝ ꯅꯨꯡꯁꯤꯌꯦ ꯈꯜꯂꯒ ꯑꯗꯣ ꯑꯗꯨ ꯃꯇꯝꯗꯗꯤ ꯐꯣꯟꯒꯨꯝꯕ ꯀꯔꯤ ꯀꯔꯥ ꯀꯥ ꯍꯦꯟꯅ ꯂꯩꯇꯦꯕ
ꯎꯝ
ꯍꯥꯏꯕ ꯑꯗꯨꯒꯨꯝꯕꯗꯨ ꯂꯩꯔꯝꯃꯗꯤ ꯌꯥꯝ ꯅꯨꯡꯉꯥꯏꯗꯨꯏꯅꯦꯕ ꯍꯥꯏꯕꯗꯤ ꯍꯣꯏ ꯐꯣꯇꯣꯗꯪ ꯑꯣꯏꯔꯁꯨ ꯀꯥꯞꯄꯒ ꯀꯥꯎꯗꯅꯤꯡꯉꯥꯏ ꯊꯝꯕꯤꯕ ꯈꯣꯠꯄ ꯑꯗꯨꯃꯥꯏꯅ ꯇꯧꯕ ꯌꯥꯏꯌꯦꯅ
ꯎꯝ
ꯑꯗꯨꯁꯨ ꯂꯩꯇꯕꯅꯤꯅ ꯑꯁ ꯎꯝ ꯀ꯭ꯔꯤ ꯍꯥꯏꯁꯤꯔꯥ ꯌꯥꯝꯅ ꯄꯥꯝꯃꯣꯏꯕ ꯃꯇꯝ ꯆꯠꯈꯤꯕꯗꯨ
ꯃꯥꯅꯦ ꯃꯥꯅꯦ
ꯇꯨ ꯂꯩꯍꯧꯗ꯭ꯔꯦꯕ ꯀꯩꯝꯇ
ꯈꯣꯏ ꯃꯇꯝꯗꯗꯤ ꯀꯩꯅꯣ ꯌꯥꯝ ꯐꯣꯟꯗ ꯀꯩꯅꯣ ꯑꯦꯕꯥꯏꯂꯦꯕꯜ ꯑꯣꯏꯗꯕꯅꯤꯅꯀꯣ
ꯑꯣ
ꯊꯥꯏꯅꯩ ꯑ ꯑꯩꯈꯣꯏꯒꯤ ꯑꯩꯈꯣꯏꯒꯤ ꯋꯣ ꯑ ꯄ꯭ꯔꯤꯊꯤꯕꯤꯁꯦ ꯗꯤꯕ꯭ꯂꯣꯞꯇꯤ ꯌꯥꯝ ꯑꯣꯏꯌꯦꯀꯣ ꯊꯨꯅꯥ ꯊꯨꯅꯥ ꯑꯣꯏꯌꯦꯀꯣ
ꯍꯣꯏ
ꯗꯤꯕ꯭ꯂꯣꯃꯦꯟꯁꯤ ꯌꯥꯝ ꯊꯨꯅꯥ ꯂꯥꯛꯑꯦꯕ ꯑꯩꯅ ꯅꯍꯥꯟꯋꯥꯏ ꯀ꯭ꯂꯥꯁ ꯋꯥꯟ ꯇꯨ ꯀꯥꯕ ꯃꯇꯝꯗ
ꯇꯝꯗ ꯃꯣꯕꯥꯏꯜ ꯐꯣꯟꯖꯦ ꯄꯥꯛ ꯎꯗꯦꯕꯀꯣ
ꯏꯃꯥ ꯏꯄꯥꯗ ꯐꯣꯟ ꯇꯧꯒꯦ ꯍꯥꯏꯔꯁꯨ
ꯑꯁꯨ
ꯂꯦꯟꯂꯥꯏꯟꯗ ꯄꯩꯁꯥ ꯀꯥꯛꯒ ꯇꯧꯕꯗꯣ
ꯍꯣꯏ
ꯑꯗꯨ ꯈꯇꯥ ꯉꯥꯏꯔꯦꯕꯀꯣ ꯑꯗꯨ ꯍꯦꯛ ꯂꯣꯏꯔꯛ ꯍꯥꯏ ꯁ꯭ꯀꯨꯜ ꯂꯣꯏꯔꯝ ꯗꯥꯏꯗꯤ ꯄ꯭ꯋꯥꯏ ꯄꯨꯔꯥ ꯃꯔꯥꯡ ꯀꯥꯏꯔ ꯂꯩꯔꯤꯅꯤ
ꯏꯁ ꯊꯥꯏꯅꯗꯤ ꯑꯁꯦꯡꯕ ꯑꯩꯈꯣꯏ ꯈꯨꯟꯗꯁꯨ ꯐꯣꯟ ꯇꯤꯂꯦꯐꯣꯟ ꯍꯥꯏꯅ ꯑꯃ ꯊꯣꯛꯔꯝꯃꯦꯕ
ꯃꯥꯅꯦ ꯃꯥꯅꯦ
ꯑꯗꯨ ꯑꯩꯈꯣꯏ ꯈꯨꯟꯒꯤ ꯌꯨꯝꯒꯤ ꯌꯨꯝꯒꯤ ꯑꯃ ꯊꯩꯔꯝꯃꯦ ꯑꯩꯈꯣꯏꯁꯦ ꯑꯗꯨ ꯏꯃꯥꯒꯤ ꯃꯠ ꯆꯦꯗꯣ
ꯎꯝ
ꯏꯄꯥꯒꯤ ꯃꯆꯦꯗꯣ ꯇꯝꯄꯥꯛꯇ ꯌꯨꯝ ꯄꯥꯜꯂꯦꯕꯀꯣ
ꯎꯝ
ꯑꯗꯨ ꯇꯝꯄꯥꯛꯗ ꯌꯨꯝ ꯄꯥꯟꯕꯤꯒꯤ ꯃꯣꯏꯗꯤ ꯑꯩꯈꯣꯏꯗꯩ ꯍꯦꯟꯅ ꯐꯣꯟ ꯄꯥꯏꯕꯗꯣ ꯍꯥꯜꯂꯦꯕ ꯑꯗ ꯈꯪꯉꯦꯕ ꯑꯕꯣꯛꯅ ꯑꯩꯒꯤ ꯐꯨꯠ ꯈꯨꯠꯇꯣ
ꯎꯝ
ꯍꯦꯛ ꯍꯦꯛ ꯄꯥꯏꯔꯒ ꯐꯣꯟ ꯇꯧꯕ ꯆꯠꯄꯅꯦꯕ ꯈꯪꯉꯦꯕ
ꯑꯗ ꯅꯨꯡꯁꯤꯌꯦ ꯑꯗꯨ ꯃꯇꯝꯗꯣ
ꯃꯥꯅꯤ ꯃꯥꯅꯤ ꯍꯧꯖꯤꯛ ꯑꯃꯨꯛ ꯋꯥꯔꯤ ꯑꯃꯨꯛ ꯍꯥꯏꯔꯒ ꯇꯥꯕ꯭ꯔꯥ
ꯇꯥꯏꯌꯦ ꯊꯥꯁꯦ ꯌꯥꯝ ꯐꯖꯔꯛꯑꯦ ꯍꯦꯟꯅ
ꯏꯁꯩ ꯑꯃ ꯏꯁꯩ ꯑꯃꯨꯛꯀ ꯍꯧꯁꯤꯔꯥ
ꯈꯪꯗꯦ ꯅꯠꯇꯦ ꯑꯈꯣꯏꯒꯤ ꯀꯩꯅꯣꯗꯣ ꯇꯦꯔꯦꯁꯀꯤ ꯃꯅꯥꯛꯇꯣ
ꯍꯣꯏ
ꯐꯖꯟ ꯉꯥꯜꯂꯛꯄ ꯋꯥꯅꯤꯗ ꯍꯥꯏꯕꯗꯤ ꯉꯁꯥꯏ ꯀꯩꯅꯣꯝꯃꯅ ꯈꯨꯝꯂ ꯂꯩꯔꯝꯕꯗꯣ
ꯑꯩꯒꯤꯁꯨ ꯐꯖꯅ ꯑꯩꯒꯤ ꯃꯄꯥꯗ ꯈꯠꯇ ꯇꯨꯝ ꯉꯥꯜ ꯉꯥꯂꯒ ꯂꯩꯔꯤꯕꯀꯣ ꯑꯗꯨ ꯅꯪꯒ ꯑꯩꯒ ꯂꯩꯒꯗꯕꯁꯦ ꯃꯐꯝꯁꯦ ꯌꯥꯝ ꯅꯛꯀꯗꯕ ꯃꯥꯜꯂꯦ
ꯑꯁ ꯋꯥꯔꯤꯗꯣ
ꯁꯤꯗꯒꯤ ꯇ꯭ꯔꯤꯒꯣꯅꯣꯃꯤꯇ꯭ꯔꯤ ꯄꯥꯜꯂꯒ ꯑꯁꯤ ꯑꯃꯨꯛꯀ ꯈꯣꯠꯄ ꯍꯧ ꯍꯧꯗ꯭ꯔꯗꯤ ꯌꯥꯗꯧ ꯃꯥꯟꯗ꯭ꯔꯤꯗ ꯅꯣꯏ ꯔꯣꯝ ꯁꯣꯝꯒꯤ ꯅꯣꯏꯔꯣꯝ ꯁꯣꯝꯒꯤ ꯑꯦꯡꯒꯜ ꯀ꯭ꯌꯥꯗ ꯂꯩꯥꯕ꯭ꯔꯥ ꯑꯩꯒꯤ ꯁꯤꯗꯅ ꯑꯦꯡꯒꯜ ꯀ꯭ꯌꯥ ꯂꯩꯕ꯭ꯔꯥ ꯍꯥꯏꯕꯗꯣ
ꯍꯣꯏ
ꯑꯗꯨꯃꯥꯏꯟ ꯇꯧꯗ꯭ꯔꯗꯤ ꯌꯥꯗꯧ ꯃꯥꯟꯗ꯭ꯔꯦ
ꯑꯗꯨꯅꯤ ꯑꯗꯨ ꯐꯖꯩꯌꯦꯕ ꯊꯣꯛꯄꯗꯨ ꯀꯣ
ꯎꯝ
ꯌꯥꯝ ꯅꯨꯡꯁꯤꯅ ꯊꯣꯛꯑꯒ ꯂꯩ
ꯃꯥꯅꯦ ꯃꯥꯅꯦ
ꯑꯁꯤꯒꯨꯝꯕꯖꯤꯀꯣ ꯏꯃꯥꯟꯅꯕꯤꯒ ꯏꯃꯥꯟꯅꯕꯒ ꯑꯗꯨꯝ ꯐꯝꯃꯒ ꯋꯥꯔꯤ ꯁꯥꯟꯅꯕꯁꯨ ꯌꯥꯝ ꯅꯨꯡꯉꯥꯏꯕꯅꯦ ꯀꯨꯝꯍꯩ ꯃꯇꯝꯗꯒꯨꯝꯕꯀꯣ ꯑꯩꯈꯣꯏꯁꯨ ꯑꯗꯨꯝꯃꯥꯏ ꯌꯥꯝ ꯁꯥꯟꯅꯩꯌꯦꯕ ꯑꯗꯣ ꯋꯥꯔꯤ ꯍꯥꯏꯗꯤ ꯅꯨꯡꯁꯤ ꯋꯥꯔꯤ ꯅꯠꯇꯕ ꯑꯗꯨꯝ ꯂꯥꯛꯀꯗꯕ ꯋꯥꯔꯤꯒꯨꯝꯕ ꯁꯥꯟꯅꯥꯔꯒ ꯑꯁ ꯍꯧꯖꯤꯛꯁꯨ ꯑꯩꯈꯣꯏꯅꯤ ꯋꯥꯔꯤ ꯁꯥꯟꯅꯔꯤꯖꯦ ꯀꯥꯎꯗꯤ ꯀꯥꯎꯔꯔꯣꯏ ꯍꯥꯏꯕꯗꯤ ꯃꯇꯝꯁꯨ ꯌꯥꯝ ꯅꯨꯡꯁꯤꯕ ꯇꯥꯏꯃꯤꯡꯅꯦ ꯌꯦꯡꯉꯣ
ꯃꯥꯅꯦ ꯃꯥꯅꯦ ꯑꯩꯅ ꯋꯥꯆꯦꯞ ꯑꯩꯅ ꯅꯨꯡꯁꯤꯃꯟꯕꯒꯤꯀꯣ ꯑꯩꯒꯤ ꯐꯦꯁꯕꯨꯛꯀꯤ ꯑꯦꯀꯥꯎꯟꯗ ꯍꯥꯞꯈꯤꯕꯅꯤ
ꯀꯔꯤꯔꯣ ꯑꯁꯤ ꯀꯩꯅꯣꯁꯦ
ꯃꯥꯅꯦ ꯃꯥꯅꯦ ꯋꯥꯆꯦꯞ ꯐꯦꯁꯕꯨꯛꯀꯤ ꯐꯦꯁꯕꯨꯛꯀꯤ ꯏꯁꯇꯣꯔꯤꯗ ꯑꯩ ꯍꯥꯞꯈꯤꯕꯅꯤ ꯏꯟꯁꯇꯥꯒ ꯏꯟꯁꯇꯥꯒ ꯀꯩ ꯀꯩꯅꯣ ꯂꯣꯏꯅ ꯍꯥꯞꯈ꯭ꯔꯕꯅꯤ
ꯍꯥꯞꯀꯦꯗꯤ ꯐꯖꯩꯌꯦꯕ ꯄꯨꯡꯁꯨ ꯌꯥꯝꯅ ꯅꯨꯡꯉꯥꯏꯕ ꯄꯨꯡꯅꯦꯕ
ꯃꯥꯅꯦ ꯃꯥꯅꯦ
ꯅꯪꯁꯨ ꯅꯪꯅ ꯑꯗꯨꯝ ꯃꯤꯅꯗꯤꯀꯣ ꯃꯥꯒꯤ ꯑꯄꯥꯝ ꯑꯄꯥꯝꯕ ꯍꯦꯛꯇ ꯅꯤꯖꯩꯌꯦ ꯍꯥꯏꯕꯅꯦ ꯑꯗꯨꯒꯨꯝꯕ ꯌꯦꯡꯉꯒ ꯊꯥꯒꯨꯝꯕꯁꯦ ꯌꯥꯝ ꯇꯧꯅꯕꯅꯦ
ꯑꯗꯨꯃꯛꯗꯤ ꯑꯗꯨꯃꯛꯗꯤ ꯑꯩꯗꯤ ꯇꯧꯗꯦꯀꯣ
ꯑꯩꯈꯣꯏ ꯍꯣꯏ ꯑꯈꯣꯏꯗꯤ ꯑꯗꯨꯝ ꯃꯦꯛ ꯑꯦ ꯋꯤꯁ ꯍꯥꯏꯔ ꯇꯧꯋꯦꯕꯀꯣ ꯑꯗꯨꯝ ꯑꯩꯈꯣꯏꯅ ꯄꯥꯝꯖꯕ ꯑ ꯋꯥꯈꯜꯂꯣꯟ ꯃꯤ ꯃꯤ ꯃꯤ ꯃꯤꯗ ꯂꯩꯔꯦꯗ ꯑꯗꯨꯝ ꯈꯟꯕ ꯈꯣꯠꯄ ꯍꯥꯏꯕꯗꯤꯀꯣ ꯑꯗꯨꯝ ꯋꯈꯜꯁꯨ ꯈꯟꯕ ꯌꯥꯎꯏ
ꯅꯪ ꯉꯁꯤ ꯅꯨꯡ ꯅꯨ ꯅꯨꯡꯊꯤꯟ ꯐꯖꯟꯅ ꯇꯨꯝꯕ꯭ꯔꯥ
ꯇꯨꯝꯃꯦ ꯑꯩ ꯑꯗꯨ ꯀꯣꯛ ꯉ ꯑꯗꯨ ꯄꯦꯟ ꯈ꯭ꯔꯗꯤ ꯄꯦꯟꯗꯕ ꯃꯥꯜꯂꯦ ꯀꯣꯛ ꯉꯥꯎꯋꯦ
ꯐꯖꯅ ꯇꯨꯝꯃꯨꯍꯦ ꯑꯩꯅ ꯍꯥꯏꯕꯅꯦ ꯑꯩ ꯑꯩꯅ ꯑꯩꯅ ꯅꯍꯥꯟ ꯍꯥꯏꯕꯗꯣ
ꯑꯥ
ꯑꯍꯥꯎꯕ ꯀꯌꯥꯔꯛ ꯆꯥꯔꯁꯨ ꯇꯨꯝꯁꯤꯠ ꯆꯦ ꯐꯥꯗ꯭ꯔꯗꯤ ꯍꯛꯆꯥꯡ ꯌꯥꯝ ꯁꯣꯜꯂꯦ ꯍꯥꯏꯕꯗꯣ
ꯍꯣꯏꯅꯦ ꯗꯨꯕꯨ
ꯑꯩꯁꯨ ꯉꯁꯤꯁꯦ ꯉꯁꯤꯁꯦ ꯇꯨꯝꯗꯧ ꯃꯥꯟꯗ꯭ꯔꯦ ꯕꯣꯜ ꯃꯨꯛꯀ ꯄ꯭ꯂꯦ ꯁꯦꯀꯦꯟ ꯃꯦꯠꯆꯇ ꯍꯦꯟꯅ ꯐꯖꯀꯗꯧꯔꯤꯕꯀꯣ ꯑꯗꯨꯅ ꯑꯩꯁꯨ ꯍꯣꯠꯅ ꯑꯗꯨ ꯑꯩꯁꯨ ꯑꯗꯨ ꯌꯦꯡꯅꯕ ꯍꯣꯠꯅꯒꯦꯕ ꯑꯗꯨ ꯍꯌꯦꯡꯗꯤ ꯅꯨꯡꯉꯥꯏꯔꯅꯤꯍꯦ
ꯑꯗꯣ ꯑꯩꯗꯤ ꯍꯧꯖꯤꯛꯁꯨ ꯌꯦꯡꯗꯣꯏꯅꯦ
ꯍꯧꯖꯤꯛꯁꯨ ꯌꯦ ꯑꯩꯁꯨ ꯍꯧꯖꯤꯛ ꯍꯧꯖꯤꯛꯁꯨ ꯌꯦꯡꯗꯧꯕ ꯃꯥꯜꯂꯦ ꯄꯨꯡꯁꯦ ꯑꯗꯨꯝ ꯌꯦꯡꯕꯗ
ꯕꯔꯣ ꯃꯈꯥꯏ ꯍꯧꯕ ꯅꯠꯇ꯭ꯔꯣ
ꯊꯥꯔꯇꯤꯗ
ꯑꯗꯨꯅꯦ ꯕꯔꯣ ꯃꯈꯥꯏ ꯅꯠꯇ꯭ꯔꯣ
ꯃꯥꯅꯦ ꯃꯥꯅꯦ
ꯑꯗꯨ ꯕꯔꯣ ꯍꯣꯏ ꯕꯔꯣ ꯃꯈꯥꯏ ꯑꯗꯨ ꯌꯦꯡꯅꯤꯡꯉꯥꯏꯅꯤ ꯍꯧꯖꯤꯛ ꯂꯣꯏꯔ ꯀꯨꯝꯈ꯭ꯔꯅꯤ
ꯃꯥꯅꯦ ꯃꯥꯅꯦ
ꯑꯗꯨ ꯕꯔꯣ ꯃꯍꯥꯏ ꯌꯦꯡꯉꯅꯤ ꯇꯨꯝꯒꯦꯔ ꯑꯗꯨꯝ ꯅꯨꯡꯊꯤꯟꯗꯗꯤ ꯇꯨꯝꯕ ꯌꯥꯏꯌꯦꯗ ꯏꯆꯦꯁꯨ ꯇꯨꯝꯗꯦꯕ
ꯇꯥꯕ꯭ꯔꯥ ꯆꯤꯟꯗ ꯆꯨꯝꯕꯁꯦ ꯍꯛꯆꯥꯡꯒꯤꯗꯤ ꯀꯌꯥ ꯀꯌꯥ ꯐꯠꯇꯕꯖꯥꯠꯅꯤꯍꯦ ꯀꯌꯥ ꯐꯔꯝꯗ꯭ꯔꯕ ꯖꯥꯠꯅꯤ
ꯑꯗꯨꯕꯨ ꯑꯁꯤꯒꯤ ꯕꯣꯜ ꯂꯩꯕꯁꯦ ꯌꯥꯗꯦꯕ
ꯍꯣꯏꯁ ꯏꯁꯥ ꯐꯖꯅ ꯀꯪ ꯀꯪꯊꯈ꯭ꯔꯦꯅꯦ ꯑꯩꯁꯦ ꯍꯧꯖꯤꯛꯀꯥꯟꯁꯦ ꯍꯥꯟꯅꯒꯤ ꯐꯣꯇꯣ ꯌꯦꯡꯒ ꯍꯧꯖꯤꯛ ꯀꯥꯟꯒꯤ ꯐꯣꯇꯣ ꯌꯦꯡꯒꯀꯣ ꯑꯁ ꯊꯤ ꯑꯣꯟꯅ ꯇꯩꯅꯈ꯭ꯔꯦꯅꯦ
ꯑꯩꯗꯤ ꯑꯥ ꯁꯤꯗ ꯂꯥꯛꯄ ꯀꯥꯟꯗꯗꯤ ꯌꯥꯝꯅ ꯀꯥ ꯍꯦꯟꯅꯗꯤ ꯀꯪꯗꯦꯗ
ꯑꯩꯗꯤ ꯅꯍꯥꯟ ꯋꯥꯏ ꯁꯤ ꯂꯥꯛꯄ ꯃꯇꯝꯗ ꯀꯩꯅꯣ ꯁꯤ ꯕꯣꯜ ꯌꯦꯡꯕ ꯃꯇꯝꯗ ꯇꯨꯝꯕꯁꯦ ꯐꯖꯟ ꯇꯨꯝꯍꯧꯗ꯭ꯔꯦꯕꯀꯣ ꯑꯗꯨꯒꯤ
ꯎꯝ
ꯗꯨꯒꯤ ꯃꯊꯛꯇ ꯋꯥꯛꯀꯤꯡꯁꯨ ꯀꯟꯅ ꯀꯟꯅ ꯆꯦ ꯗꯨꯝ ꯆꯦꯜꯂꯦ ꯑꯗꯨꯒꯤ ꯑꯁ ꯁꯥꯗꯣ ꯀꯩꯅꯣ ꯋꯥꯍꯟꯕꯅꯤꯅ ꯍꯛꯆꯥꯡꯁꯦ ꯐꯖꯟ ꯐꯖꯅ ꯀꯪꯊꯔꯦꯅꯦ ꯏꯃꯥ ꯏꯃꯥꯅ ꯚꯤꯗꯤꯑꯣ ꯀꯣꯜ ꯎꯝꯕ ꯎꯔꯗꯤ ꯍꯩꯁ ꯏꯆꯥꯅꯨꯄꯥꯖꯦ ꯀꯔꯤ ꯀꯔꯤ ꯇꯧꯖꯥꯠꯂꯥ ꯍꯥꯏꯅ ꯑꯃꯨꯛꯀ ꯀꯩꯅꯣ ꯍꯥꯏꯔꯛꯀꯅꯤ ꯅꯪ ꯀꯩꯀꯩ ꯇꯧꯕꯖꯥꯠ ꯀꯩ ꯇꯧꯕ ꯃꯥꯟ ꯑꯃꯨꯛꯀ ꯍꯥꯏꯔꯒꯅꯤ
ꯅꯪꯕꯨꯗꯤ ꯑꯗꯨꯃꯥꯏ ꯍꯥꯏꯌꯦꯀꯣ ꯏꯄꯥꯅꯗꯤꯀꯣ
ꯎꯝ
ꯑꯩꯁꯦ ꯑꯗꯨꯝ ꯏꯁꯥꯗꯣ ꯅꯣꯏ ꯑꯗꯨꯝ ꯑꯗꯨꯝ ꯅꯣꯏꯕꯅꯦꯕꯀꯣ
ꯎꯝ
ꯑꯗꯣ ꯑꯩꯈꯣꯏ ꯑꯩꯈꯣꯏ ꯏꯃꯨꯡꯗ ꯑꯩꯒꯨꯝꯅ ꯅꯣꯏꯕ ꯂꯩꯇꯦꯕ ꯍꯥꯏꯕꯗꯤ ꯏ ꯏꯅꯥꯎꯅꯨꯄꯤꯖꯨ ꯀꯪꯉꯦ ꯏꯃꯥꯖꯤ ꯀꯪꯉꯦ ꯑꯩ ꯅꯣꯏꯕꯒꯤꯀꯣ
ꯎꯝ
ꯏꯄꯥꯅ ꯑꯩꯉꯣꯟꯗ ꯑꯩꯁꯦ ꯂꯝꯕꯤꯁꯨ ꯆꯠꯄ ꯈꯔ ꯋꯥꯏꯑꯦꯕ ꯍꯥꯏꯗꯤ ꯆꯠꯄ ꯈꯣꯠꯄꯁꯦ ꯄꯥꯛ ꯆꯠꯇ꯭ꯔꯕꯅꯤꯅ ꯍꯣꯏ ꯇꯝ ꯑꯩ ꯆꯤꯡꯗ ꯄꯥꯜꯂꯁꯨ ꯑꯩꯒꯤ ꯏꯋꯥ ꯇꯣꯂꯣꯞ ꯆꯥꯕ ꯄꯥꯜꯂꯅꯤ
ꯅꯠꯇꯦ ꯑꯩ ꯑꯩ ꯍꯥꯏꯒꯦ ꯅꯪꯒꯤ ꯋꯥꯔꯤꯗꯣ ꯄ ꯀꯩꯅꯣ ꯆꯤꯡꯗ ꯆꯠꯂꯒ ꯂꯧ ꯁꯨꯔꯒ ꯍꯤꯡꯃꯤꯟꯅꯔꯒ ꯂꯣꯏꯔꯦ ꯍꯥꯏꯕ ꯋꯥꯔꯤꯗꯣ ꯉꯁꯤꯗꯒꯤ ꯇꯣꯛꯈ꯭ꯔꯣꯀꯣ
ꯑꯗꯨ ꯀꯤ ꯑꯩ ꯊꯕꯛ ꯇꯧꯕ ꯉꯝꯃꯣꯏ ꯍꯥꯏꯕꯒꯤ ꯅꯪ ꯍꯧꯖꯤꯛ ꯔꯩꯔꯛ ꯄꯥꯔꯤꯅꯤꯅꯦ ꯀꯔꯤꯔꯣ
ꯑꯗꯨꯗ ꯑꯩ ꯑꯩꯁꯨ ꯑꯃꯔꯣꯝꯗ ꯍꯥꯏꯔꯗꯤ ꯀꯟꯅ ꯇꯧꯔꯤ
ꯍꯣꯏ ꯍꯣꯏ ꯇꯧ ꯇꯧ ꯋꯥꯔꯤꯗꯣ ꯑꯣꯏꯊꯣꯛꯇ꯭ꯔꯁꯨ ꯋꯥꯔꯤꯗꯪ ꯑꯣꯏꯔꯁꯨ ꯅꯨꯡꯉꯥꯏꯗꯤ ꯌꯥꯔꯦ ꯀꯔꯤ
ꯐꯅꯤ ꯀꯩ ꯑꯣꯏꯊꯣꯛꯇ ꯑꯣꯏꯊꯣꯛꯇꯕ ꯂꯩꯔꯣꯏꯌꯦ ꯇꯧꯕꯨ ꯇꯧꯔꯗꯤ ꯎꯏꯊꯣꯛꯅꯕ ꯇꯧ ꯇꯥꯝꯅꯤꯅ ꯀꯩꯅꯣ
ꯑꯗꯨꯅꯦ ꯑꯩꯗꯤ ꯑꯁꯦꯡꯕ ꯑꯗꯨꯃꯥꯏ ꯍꯥꯏꯔꯤꯅꯦ ꯂꯧꯒꯨꯝꯕꯗꯤ ꯑ ꯀꯥ ꯍꯦꯅꯗꯤ ꯑꯩꯗꯤ ꯁꯨꯕ ꯉꯃꯣꯏꯕꯀꯣ ꯍꯤꯡꯒꯣꯟꯒꯨꯝꯕ
ꯄꯨꯟꯁꯤꯗ ꯑꯗꯨ ꯑꯗꯨꯒꯨꯝꯕ ꯑꯩ ꯇꯧꯔꯣꯏ ꯄꯩꯁꯥ ꯄꯥꯏꯒꯦꯔꯥ ꯎꯝ ꯑꯗꯨꯅꯦ
ꯍꯤꯡꯒꯣꯟꯒꯨꯝꯕ ꯃꯆꯥ ꯑꯃ ꯑꯩꯈꯣꯏ ꯌꯨꯝꯒꯤ ꯀꯣꯏꯕꯗ ꯁꯥꯕ ꯌꯥꯏꯀꯣ
ꯎꯝ
ꯑꯗꯨꯕꯨ ꯑ ꯂꯧꯒꯨꯝꯕ ꯂꯧ ꯑꯗꯨꯝ ꯆꯥꯎ ꯆꯥꯎꯅ ꯇꯧꯔꯒ ꯆꯠꯄꯗꯤ ꯑꯩꯈꯣꯏꯅ ꯂꯥꯏꯔꯤꯛ ꯇꯝꯕꯁꯦ ꯌꯥꯏ ꯀꯥꯟꯅꯗ꯭ꯔꯦꯕ
ꯃꯥꯅꯦ ꯃꯥꯅꯦ
ꯑꯗꯨꯃꯥꯏ ꯈꯜꯂꯦ ꯋꯥꯔꯖꯨ ꯋꯥꯅ ꯑꯣꯖꯥ ꯑꯣꯖꯥꯇꯪ ꯑꯣꯏꯔꯁꯨ ꯑꯣꯏꯖꯔꯒꯦ
ꯈ꯭ꯋꯥꯏꯗꯒꯤ ꯇꯝꯕ ꯊꯦ ꯑꯩ ꯑꯩꯒꯤ ꯄꯨꯟꯁꯤꯗꯀꯣ
ꯎꯝ
ꯑꯩꯅ ꯈ꯭ꯋꯥꯏꯗ ꯇꯟꯕꯁꯦ ꯑꯩꯒꯤ ꯂꯥꯏꯟꯗ ꯈ꯭ꯋꯥꯏꯗꯒꯤ ꯇꯟꯕꯁꯦ ꯑꯣꯖꯥꯒ ꯃꯦꯗꯤꯀꯦꯜ ꯂꯥꯏꯟ ꯆꯪꯕꯁꯦ ꯑꯩ ꯁꯨꯄꯥꯝ ꯄꯥꯝꯗꯦ ꯀꯩꯒꯤꯅꯣ
ꯑꯁ ꯑ ꯅꯪꯅ ꯄꯥꯝꯗꯕꯗꯣ
ꯎꯝ
ꯑꯩꯒꯤ ꯈ꯭ꯋꯥꯏꯗꯒꯤ ꯄꯥꯝꯕꯅꯤꯅ ꯑꯩꯁꯦ ꯑꯣꯖꯥꯁꯦ ꯌꯥꯝ ꯄꯥꯝꯕꯅꯦ ꯑꯗꯨ ꯏꯃꯥꯈꯣꯏꯅ ꯌꯥꯗꯕꯒꯤ ꯑꯩ ꯏꯃꯥꯅ ꯌꯥꯗꯕꯒꯤ ꯁꯤꯗꯥ ꯑꯩ ꯑꯩꯗꯤ ꯑꯉꯥꯡꯁꯦ ꯑꯩꯈꯣꯏ ꯂꯩꯀꯥꯏꯒꯤꯗꯣ
ꯎꯝ
ꯑꯩꯅ ꯂꯣꯏꯟ ꯇꯨꯏꯁꯟ ꯇꯧꯔꯛꯄꯅꯦ ꯁꯨꯇꯤ ꯍꯣꯂꯤꯗꯦ ꯁꯨꯇꯤ ꯃꯆꯥ ꯃꯆꯥ ꯂꯩꯔꯦꯗꯤ
ꯍꯥꯏꯗꯤ ꯑꯉꯥꯡ ꯂꯥꯔꯤꯛ ꯇꯥꯛꯄ ꯍꯧꯀꯥꯟꯗ ꯌꯥꯝ ꯁꯥꯎꯅꯤꯡ